ꯃꯥꯔꯛ ꯇꯧꯈꯤꯁꯦ ꯀꯣ ꯇꯧꯈꯤꯁꯦ ꯍꯥꯏ ꯄ ꯑꯃ
ꯍꯣꯏ ꯇꯧꯁ ꯍꯣꯏ ꯍꯣꯏ ꯇꯧꯁꯦ ꯇꯧꯁꯦ ꯑꯗꯨꯝ ꯇꯥꯎꯕꯅ ꯐꯩꯌꯦ
ꯅꯪ ꯀꯨꯝꯈ꯭ꯔꯕ꯭ꯔꯥ
ꯍꯦ ꯀꯨꯝꯗꯦ
ꯑꯦ ꯑꯩꯒꯤ ꯑ ꯈꯨꯠꯇꯣ
ꯍꯣꯏ
ꯑ ꯀꯔꯤ ꯍꯥꯏꯕꯅꯣ ꯑꯩꯈꯣꯏ ꯑ ꯑ ꯀꯔꯤ ꯍꯥꯏꯗꯣꯏꯅꯣ ꯑꯩ ꯍꯥꯏꯕ ꯌꯥꯗ꯭ꯔꯦ ꯑꯩꯒꯤ ꯈꯨꯠꯇꯣ ꯐꯥꯏꯌꯔ ꯕꯔꯟ ꯕꯔꯟ ꯇꯧꯔꯒ ꯂꯩꯔꯦ ꯌꯥꯗ꯭ꯔꯦ ꯇꯥꯕꯔꯣ
ꯃꯔꯣꯡ ꯀꯦꯔꯥ
ꯍꯣꯏ ꯑꯗꯣ ꯌꯥꯗ꯭ꯔꯦ ꯑꯩꯒꯤ ꯈꯨꯠ
ꯑꯩ ꯁꯨꯅꯤ ꯑꯩꯒꯤ ꯑꯩꯒꯤ ꯈꯨꯣꯠꯁꯨ ꯍꯧꯖꯤꯛꯇꯤ ꯈꯔ ꯐꯈ꯭ꯔꯦ
ꯑꯣ ꯑꯩꯗꯤ ꯍꯧꯖꯤꯛꯇꯒꯤ ꯍꯥꯎꯔꯒ ꯂꯩ ꯑꯩ ꯏꯁꯤꯡ ꯊꯛꯈꯤꯒꯦ ꯏꯁꯤꯡ ꯊꯛꯈꯤꯒꯦ
ꯄꯣꯏꯟꯁ ꯂꯥꯛꯇꯦ ꯀꯔꯤꯒꯤꯔꯥ
ꯂꯥꯛꯀꯅꯤꯗ
ꯈꯪꯗꯦ ꯂꯥꯛꯇꯦ
ꯑꯗꯨꯃꯥꯏꯅ ꯎꯝ ꯌꯦꯡꯗ꯭ꯔꯁꯨ ꯂꯥꯛꯀꯅꯤꯗ
ꯑꯣꯀꯦ ꯑꯣꯀꯦ ꯇꯣꯇꯦꯜ ꯌꯦꯡꯕ ꯃꯐꯝ ꯂꯩꯕ꯭ꯔꯥ
ꯎꯝ ꯑꯩꯗꯤ ꯈꯪꯗꯦ ꯁꯤꯒꯨꯝꯕ ꯑꯁꯤ ꯌꯥ ꯍꯩ ꯍꯥꯏꯕ ꯌꯥꯗꯦ ꯍꯥꯏꯕ ꯃꯥꯜꯂꯦ
ꯑꯗꯣ ꯑ
ꯍꯥ
ꯑꯩꯈꯣꯏ ꯕꯦꯁꯤꯛ ꯈꯡꯅꯤꯡꯕꯗꯣ
ꯍꯣꯏ
ꯕꯦꯁꯤꯛ ꯇꯧꯕ ꯁꯤꯡꯗꯣ
ꯎꯝ
ꯑꯦꯟ ꯑꯦꯟꯁꯤꯡꯗ ꯑꯦꯟ ꯁꯤꯡꯗꯣ ꯒꯦꯇꯥꯕ꯭ꯔꯥ
ꯑꯍꯦꯟꯁꯤꯡꯗꯣ ꯑꯩ ꯒ꯭ꯌꯥꯟ ꯇꯥꯔꯦ
ꯈꯪꯕ ꯑꯩꯈꯣꯏ ꯑꯩꯈꯣꯏ ꯂ ꯑꯩꯈꯣꯏ ꯇꯧꯅꯤꯡꯉꯥꯏꯗ ꯈꯪꯕꯒꯨꯝ ꯈꯪꯕꯁꯤꯡ ꯑꯗꯨꯝ ꯂꯥꯛꯑꯒ ꯕꯦꯠ ꯄꯣꯁ ꯇꯧꯔꯒ ꯂꯥꯛꯄꯁꯤꯡꯗꯣ
ꯍꯣꯏ
ꯑꯦꯟꯁꯤꯡꯗꯣ
ꯍꯥ
ꯅꯪꯗꯤ ꯅꯪꯗꯤ ꯑꯣ ꯃꯣꯏꯗꯣ ꯈꯔ ꯈꯪꯗꯦ ꯑꯩꯗꯤ ꯑꯩꯈꯣꯏ ꯍꯣꯏ ꯍꯟꯅꯗꯕ ꯑꯩꯈꯣꯏꯕꯨ ꯍꯩꯅꯗꯕ ꯃꯥꯜꯂꯦ ꯑꯩꯅ ꯍꯥꯏꯕꯗꯗꯤ
ꯑ ꯑꯩ ꯁꯤꯅꯦ ꯃꯈꯣꯏꯗꯣ ꯀꯔꯤ ꯍꯥꯏꯗꯣꯏꯅꯣ ꯑꯗꯣ ꯃꯣꯏ ꯌꯦꯡꯈ꯭ꯔꯒ ꯀꯣ ꯑꯩꯈꯣꯏꯕꯨ
ꯍꯣꯏ ꯎꯝ
ꯌꯦꯡꯕ ꯏꯁꯇꯥꯏꯟꯗꯣ ꯎꯁꯤꯠꯇꯕ ꯏꯁꯇꯥꯏꯟ ꯑꯃ ꯂꯩꯌꯦꯕ
ꯍꯣꯏ ꯍꯣꯏ ꯅꯪꯁꯨ ꯑꯗꯨꯝ ꯈꯟꯕ꯭ꯔꯥ ꯑꯩꯁꯨꯅꯦ ꯑꯗꯨꯝ ꯈꯟ
ꯑꯩꯈꯣꯏ ꯑꯩꯈꯣꯏꯗꯤ ꯀꯔꯤ ꯍꯥꯏꯗꯣꯏꯅꯣ ꯑꯩꯈꯣꯏꯒꯤ ꯂꯣꯛꯁꯨ ꯃꯥꯟꯅꯗꯅ
ꯍꯣꯏ
ꯑꯗꯨꯒꯤ ꯃꯥꯜꯂꯦ ꯃꯈꯣꯏꯗꯣ
ꯎꯝ
ꯑꯦꯟ ꯑꯃ ꯅꯨꯄꯤ ꯅꯨꯄꯤꯁꯨ ꯑꯗꯨꯃꯥꯏꯅ ꯇꯧꯕꯅꯦ ꯃꯥꯗꯣ
ꯅꯨꯄꯤ
ꯍꯣꯏ
ꯎꯝ
ꯑꯩꯒꯤ ꯐ꯭ꯔꯦꯟ ꯑꯃꯥ ꯂꯩꯅ
ꯍꯣꯏ
ꯑꯃ ꯑ ꯈꯔ ꯍꯥꯏꯁꯦ ꯍꯣꯏ ꯍꯣꯏ ꯑꯗꯨ ꯑꯩꯈꯣꯏ ꯑꯅꯤ ꯑ ꯃꯈꯥꯗ ꯀꯨꯝꯔꯒ ꯑꯃ ꯇꯧꯏꯅ
ꯍꯣꯏ
ꯑꯗꯨꯗꯁꯨ ꯑꯦꯟꯗꯣ ꯅꯨꯄꯤ ꯑꯃꯗꯣ
ꯑꯣ
ꯀꯔꯤ ꯍꯥꯏꯗꯣꯏꯅꯣ ꯑꯩꯕꯨ ꯑꯗꯨꯃꯥꯏꯅ ꯇꯧꯅ ꯇꯧꯅ ꯑꯗꯨꯃꯥꯏꯅ ꯍꯥꯏꯌꯦꯕ ꯃꯥꯗꯣ ꯑꯅ ꯑꯩ ꯇꯧꯔꯔꯣꯏ ꯃꯥ ꯇꯧꯈ꯭ꯔꯣ ꯍꯥꯏꯅꯀꯣ
ꯎꯝ
ꯑ ꯊꯥꯏꯔꯦꯛ ꯍꯥꯏꯕꯅꯦ ꯑꯗꯨꯒꯤ ꯃꯥꯗꯤ ꯃꯥꯗꯣ ꯑ ꯀꯔꯤ ꯍꯥꯏꯗꯅ ꯋꯥ ꯉꯥꯡꯗ꯭ꯔꯒꯀꯣ ꯑꯗꯨꯃꯥꯏꯅ ꯂꯩꯗꯅ ꯑꯩꯕꯨꯗꯨ ꯑꯩꯕꯨꯗꯤ ꯑꯩꯕꯨꯗꯤ ꯀꯣꯏꯁꯟꯁꯨ ꯍꯪꯗꯦ ꯀꯗꯥꯏꯗꯒꯤꯅꯣ ꯑꯗꯨꯃꯥꯏꯅꯁꯨ ꯍꯪꯗꯦ ꯑꯗꯨ ꯑꯩꯒꯤ ꯏꯃꯥꯟꯅꯕꯤꯗꯤ ꯏꯃꯥꯟꯅꯕꯤꯕꯨꯗꯤ ꯍꯥꯡꯉꯒꯀꯣ ꯀꯗꯥꯏꯗꯒꯤꯅꯣ ꯑꯗꯨꯃꯥꯏꯅ ꯅꯪꯒꯤ ꯃꯤꯡ ꯀꯨꯏꯅꯣ ꯍꯥꯏꯅꯔ ꯑꯗꯨꯃꯥꯏꯅ ꯇꯧꯕꯧꯕꯅꯦ
ꯍꯣꯏ ꯃꯣꯏꯗꯣ ꯈꯔ ꯑꯗꯨꯝ ꯂꯩꯕ ꯃꯥꯜꯂꯦꯕ
ꯍꯥꯏ
ꯁꯤꯅꯤꯌꯔꯁꯤꯡꯁꯨ ꯍꯥꯏꯌꯦꯅ ꯑꯦꯟꯁꯤꯡꯅ ꯐꯠꯇꯕꯒꯤ ꯑꯦꯟ ꯁꯤꯡꯅ ꯐꯠꯇꯦ ꯑꯦꯟ ꯁꯤꯡꯅ ꯐꯠꯇꯦ ꯍꯥꯏꯕꯗꯣ ꯑꯩꯈꯣꯏ ꯑꯩꯈꯣꯏꯗꯥꯁꯨ ꯈ꯭ꯔ ꯑꯗꯨꯝ ꯇꯧꯅꯕꯒꯨꯝ ꯇꯧꯕ ꯃꯥꯜꯂꯦꯕ ꯑꯩꯈꯣꯏ ꯊꯕꯛ ꯇꯧꯔꯥꯗꯤꯀꯣ
ꯍꯣꯏ ꯑꯗꯨꯃꯥꯏ ꯇꯧꯕ ꯃꯥꯜꯂꯦ
ꯍꯧꯖꯤꯛ ꯍꯧꯖꯤꯛꯐꯥꯎ ꯇꯧꯗꯕꯒꯤ
ꯎꯝ
ꯑꯗꯨꯝ ꯂꯩꯕ ꯃꯥꯜꯂꯦꯕ
ꯑꯗꯨꯅꯦ ꯆꯥꯏꯍꯦ
ꯑꯗꯣ ꯏꯁꯄꯦꯛꯒ ꯍꯥꯞꯄꯤ ꯅꯨꯄꯤ ꯅꯨꯄꯤꯗꯣ ꯍꯥꯞꯄ ꯅꯨꯄꯤꯗꯣ ꯑꯦꯟꯗꯣ
ꯍ ꯍ
ꯑꯥ ꯍꯣꯏ ꯈꯔ ꯈꯪꯗꯦ ꯃꯥꯅ ꯌꯦꯡꯕ ꯃꯇꯧꯗꯣ
ꯑ
ꯃꯥꯅ ꯌꯦꯡꯕ ꯑꯩ ꯈꯪꯗꯦ ꯑꯗꯣ ꯂꯥꯁ ꯇꯥꯏꯝ ꯂꯥꯛꯄꯥꯟꯗ ꯃꯥꯅ ꯋꯥ ꯄꯤꯜꯛꯑꯣ ꯄꯤꯂꯛꯑꯣ ꯄꯨꯔꯛꯑꯣ ꯍꯥꯏꯕ ꯄꯤꯂꯣꯛ ꯄꯤꯂꯣꯁꯨ ꯄꯨꯔꯛꯑꯣ ꯍꯥꯏꯌꯦꯅ
ꯍꯥ ꯍꯣꯏ
ꯗꯨꯀꯥꯟꯒꯨꯝꯕꯗꯁꯨ ꯑꯃꯥꯅ ꯍꯥꯏꯕ ꯑ ꯈꯪꯗꯦ ꯃꯥꯒꯤ ꯃꯇꯧꯗꯣ ꯑꯩꯗꯤ ꯍꯩꯅꯥꯗꯦ
ꯑꯣ ꯑꯗꯨ ꯅꯨꯄꯤꯁꯨ ꯑꯗꯨꯃꯥꯏꯅ ꯇꯧꯕ ꯃꯥꯜꯂꯦ
ꯑꯥ ꯑꯩ ꯑꯩꯗꯤ ꯁꯤ ꯅꯨꯄꯤ ꯌꯥꯗꯕ ꯃꯥꯜꯂꯦ ꯍꯥꯏꯅ ꯑꯩꯗꯤ ꯈꯜꯂꯦ ꯑꯁꯤ ꯃꯇꯝꯗ
ꯍꯣꯏ ꯑꯦꯟꯁꯤꯡꯗꯣ ꯌꯥꯗꯤ ꯌꯥꯗꯕ ꯃꯥꯜꯂꯦ ꯑꯩꯈꯣꯏꯕꯨ ꯎꯁꯤꯠ ꯇꯕ ꯃꯥꯜꯂꯦ
ꯍꯣꯏ ꯑꯩꯈꯣꯏ ꯑꯩꯈꯣꯏ ꯑꯩꯈꯣꯏꯗꯣ ꯍꯧꯖꯤꯛ ꯐꯥꯎꯗꯤ ꯑ ꯋꯥꯡꯕ ꯋꯥꯡꯕꯒ ꯍꯥ ꯍꯥ ꯅꯨꯄꯥꯗꯣ
ꯍꯣꯏ ꯍꯣꯏ
ꯑꯗꯣ ꯈꯛꯇꯥꯅꯤꯗ ꯁꯦꯞ ꯇꯧꯕꯥꯗꯣ
ꯑꯗꯨꯅꯦ
ꯍꯧꯖꯤꯛ ꯐꯥꯎꯕꯗꯤ ꯃꯣꯏ ꯑꯅꯤ ꯁꯣꯛ ꯂꯩꯔꯗꯤ ꯀꯥꯔꯤ ꯇꯧ ꯇꯔ ꯈꯪꯗꯦ ꯑꯗꯨꯁꯨ ꯍꯧꯖꯤꯛ ꯐꯥꯎꯗꯤ
ꯍꯧꯖꯤꯛ ꯐꯥꯎꯗꯤ ꯌꯥꯏꯌꯦꯀꯣ ꯑꯗꯨꯝ ꯌꯥꯏꯌꯦ
ꯅꯪ ꯕꯣꯜ ꯌꯦꯡꯗꯣꯏꯔꯣ ꯉꯥꯁꯤ
ꯉꯥꯁꯤ ꯑꯩ ꯈꯪꯗꯦ ꯀꯅꯥ ꯀꯅꯥ ꯂꯩ ꯀꯅꯥ ꯀꯅꯥ ꯂꯩꯕ꯭ꯔꯥ ꯁꯨ
ꯀꯅꯥ ꯀꯅꯥ ꯁꯥꯟꯅꯗꯣꯏꯅꯣ ꯀꯅꯥꯁꯨ ꯈꯪꯗꯦꯕ
ꯍꯣꯏ ꯑꯩꯈꯣꯏ ꯍꯣꯏ ꯑꯩꯒꯤ ꯇꯤꯝꯗꯣ ꯂꯣꯏꯕꯥꯒꯤꯀꯣ ꯉꯥꯁꯤ ꯃꯣꯔꯅꯤꯡ ꯃꯣꯔꯅꯤꯡꯗꯣ ꯂꯣꯏꯕꯒꯤ
ꯍꯣꯏ ꯅꯨꯡꯉꯥꯏꯔꯤꯅꯦ ꯔꯣꯅꯥꯜꯗꯣ ꯂꯩꯕꯥꯒꯤ
ꯎꯝ ꯎꯝ ꯑꯩ ꯈꯪꯗꯦ ꯀꯤꯌꯦ ꯅꯦꯛꯁꯀꯤ ꯃꯦꯠꯁꯇ ꯅꯦꯛꯁꯀꯤ ꯃꯦꯠꯁꯇꯣ
ꯀꯅꯥꯒꯁꯤ ꯅꯥꯗꯣꯏꯅꯣ
ꯏꯁꯄꯦꯡꯒꯥ
ꯁꯄꯦꯟꯒ ꯄꯣꯇꯨꯒꯜ
ꯍꯣꯏ
ꯑ ꯅꯨꯡꯉꯥꯏꯔꯣꯏꯅ
ꯑꯗꯨꯗꯤ ꯂꯣꯖꯤꯀꯩꯜꯗꯤ ꯑꯩ ꯊꯟꯗꯅꯤ
ꯅꯣ ꯗꯣ
ꯊꯩꯖꯗꯦꯕ ꯈꯪꯗꯦ ꯑꯩꯁꯨ ꯗꯦꯠꯇꯤ ꯀꯧ
ꯑꯩꯁꯨ ꯌꯦꯡꯅꯤꯡꯉꯦ ꯔꯣꯅꯥꯜꯗꯣꯒꯤꯗꯣ
ꯍꯣꯏ ꯑꯗꯨ ꯌꯦꯡꯅꯤꯡꯉꯦ ꯑꯗꯨꯁꯨ ꯑ ꯃꯇꯝꯗꯣ ꯇꯣꯝꯕ ꯃꯇꯝꯗꯣ ꯑꯁ ꯈꯔ ꯐꯔꯥꯛ ꯇꯥꯕꯒꯤꯦꯀꯣ
ꯍꯣꯏ ꯁꯟꯗꯦ ꯑꯗꯨꯃꯥꯏꯅ ꯇꯧꯔꯥꯗꯤ ꯐꯥꯗꯣꯏꯕ ꯁꯠꯇꯔꯗꯦ ꯅꯥꯏꯠꯔꯥ ꯑꯗꯨꯃꯥꯏꯅ ꯍꯣꯏ ꯑꯗꯨꯃꯥꯏ ꯇꯧꯕꯥꯅꯦ ꯊꯕꯛ ꯂꯩꯕꯅꯤꯅ ꯀ꯭ꯔꯤꯁꯨ ꯇꯧꯕ ꯌꯥꯔꯦ ꯑ ꯌꯥꯗ꯭ꯔꯦ
ꯊꯕꯛ ꯅꯠꯇꯦꯍꯦ
ꯊꯕꯛ ꯂꯩꯌꯦꯅ
ꯊꯕꯛ ꯇꯧꯗꯦ ꯑꯩꯈꯣꯏꯅꯤ
ꯇꯧꯕꯥꯅꯦ ꯊꯕꯛꯅꯦ ꯑꯗꯨꯁꯨ
ꯑꯁ ꯅꯪꯁꯨ ꯒ꯭ꯌꯥꯟ ꯇꯥꯎꯑꯣꯗ
ꯊꯕꯛꯅꯤꯅ
ꯑꯔꯦ ꯔꯦ
ꯊꯕꯛ ꯍꯥꯏꯅ ꯍꯥꯏꯔꯁꯨ ꯌꯥꯔꯦ ꯍꯥꯏꯕ ꯑꯩꯅ ꯍꯥꯏꯕꯗꯤ
ꯑꯣꯀꯦ ꯑꯣꯀꯦ
ꯏꯅꯥ ꯑꯣ ꯁꯝꯃꯦ ꯑ ꯗꯦꯜꯂꯤ ꯗꯦꯜꯂꯤ ꯗꯦꯜꯂꯤ ꯆꯠꯄꯅꯤꯅ ꯎ
ꯐꯔꯦꯅꯦ ꯐꯔꯦ ꯑꯥꯎ
ꯁꯤꯒꯜ ꯂꯩꯩꯕ ꯅꯨꯄꯤꯤꯗꯨꯣ ꯌꯥꯗ꯭ꯔꯦ
ꯀꯗꯥꯏꯗ
ꯅꯈꯣꯏꯒꯤ ꯅꯈꯣꯏꯒꯤ ꯀꯒꯥꯔꯇꯦꯟ ꯑꯃ ꯑꯅꯤ ꯑꯍꯨꯝ ꯃꯔꯤ ꯂꯩꯔꯗꯤ ꯌꯥꯗꯦꯀꯣ ꯑꯩꯈꯣꯏꯒꯤ ꯑꯅꯤꯒ ꯂꯧꯥꯎꯗꯣꯏꯅꯦ
ꯀꯇ ꯀꯇꯦꯟ꯭ꯔꯥ ꯑꯩꯅ ꯑꯩ ꯑꯩꯁꯨ ꯑꯗꯨꯝ ꯈꯟꯕꯅꯦ ꯑꯗꯣ ꯀꯔꯇꯦꯟ ꯌꯥꯝ ꯌꯥꯝꯝꯕꯗꯣ ꯃꯥꯒꯤ ꯄꯔꯄꯁꯇꯣ
ꯍꯣꯏ
ꯂꯩꯇꯦ ꯂꯩꯇꯦ ꯍꯥꯏꯅ ꯑꯩꯁꯨ ꯈꯟꯕꯅꯦ ꯃꯥꯗꯣ ꯑꯗꯨꯗꯣ
ꯑꯗꯨꯅꯦ ꯑꯩꯈꯣꯏꯒꯤ ꯑꯅꯤ ꯂꯧꯥꯎꯗꯣꯏꯅꯦ
ꯑꯁꯤ ꯃꯈꯥ ꯃꯈꯥꯗ ꯂꯩꯕ ꯅꯨꯄꯥꯒꯤꯗꯣ ꯒ꯭ꯦꯁ ꯈꯔ ꯂꯤꯛ ꯇꯧꯕ ꯃꯥꯜꯂꯦ ꯑꯁꯃꯤꯅꯝꯗꯣ
ꯍ
ꯌꯥꯗꯦ
ꯁꯨꯁꯤꯜꯂꯣ
ꯍꯣꯏ
ꯕꯣꯝ ꯄꯣꯛꯈꯥꯏꯔꯗꯤ ꯌꯥꯔꯔꯣꯏꯅꯈꯣꯏꯅꯤ
ꯎ
ꯁꯤ ꯁꯤꯟꯇꯦꯛꯁꯒꯤ ꯁꯥꯏꯗ
ꯑ
ꯂꯥꯛꯑꯒꯗꯤ ꯃꯅꯝꯗꯣ ꯀꯣꯛ ꯁꯥꯏꯌꯦ
ꯑꯣ ꯃꯗꯥꯝ ꯂꯥꯛꯄ꯭ꯔꯥ
ꯍꯣꯏ
ꯀꯔꯤꯒꯤꯅꯣ
ꯀꯛꯀꯤꯡ ꯆꯠꯄꯒꯤꯅꯦ
ꯅꯠꯇꯦ ꯆꯥꯛ ꯌꯥꯝ ꯆꯥꯕꯒꯤ ꯃꯥꯜꯂꯦ ꯅꯪꯗꯣ
ꯅꯠꯇꯦ ꯋꯥꯋꯀꯤꯡ ꯆꯠꯄꯒꯤ ꯑꯩꯒꯤ ꯑꯩꯒꯤ ꯈꯣꯠ ꯅꯠꯇꯦ ꯑꯠꯇꯦ ꯑꯩꯒꯤ ꯑꯩꯒꯤ
ꯍꯥꯏ ꯈꯪꯈ꯭ꯔꯦ
ꯑꯌꯥ ꯌꯥꯌꯥ ꯅꯪꯅ ꯍꯦꯜꯂꯦ ꯀꯥ ꯍꯦꯜꯂꯦꯗ
ꯑꯩꯅ ꯍꯦꯜꯂꯦ ꯍꯥꯏꯕꯗꯤ ꯅꯪ ꯅ ꯍꯦꯂꯦ ꯀꯔꯤ ꯅ ꯅꯪ ꯄ꯭ꯂ ꯇꯣ ꯑ ꯎꯋꯦ
ꯑꯦ ꯑꯩꯅ ꯑꯩꯅ ꯄ꯭ꯂ ꯆꯥꯒ ꯍꯥꯞꯄꯅꯦꯕ ꯑꯩ ꯑꯩ ꯅꯪꯕꯨ ꯌ ꯅꯪꯒꯤ ꯄ꯭ꯂꯦꯠꯇ ꯌ ꯊꯝꯕꯅꯤꯕ
ꯐꯥꯒꯤ ꯇꯒꯗꯣ ꯅꯪ ꯀꯔꯤꯅꯣ ꯅꯪꯒꯤ ꯄ꯭ꯂꯦꯠꯇ ꯑꯩ ꯎꯈ꯭ꯔꯦ ꯌꯥꯝꯃꯦ ꯇ꯭ꯔꯥꯞꯇꯣ
ꯕꯦꯛꯒ꯭ꯔꯥꯎꯗꯣ ꯕꯦꯛꯒ꯭ꯔꯥꯎꯟꯗ ꯀꯅꯥꯅꯣ ꯈꯨꯠꯄꯥꯛꯄꯤꯌꯣ
ꯅꯪꯒꯤ ꯅꯃꯥꯅꯕꯤꯅꯦ
ꯄꯥꯛ
ꯀꯅꯥ ꯑꯣꯏꯗꯣꯏꯅꯣ ꯑꯩ ꯐꯨꯒꯦ ꯍꯣꯏ ꯑꯩꯈꯣꯏ ꯑꯅꯤ ꯑꯩꯈꯣꯏ ꯑꯅꯤꯕꯨ ꯍꯥꯏꯔꯒ ꯅꯧꯔꯒ ꯂꯩꯌꯦ ꯃꯥꯗꯣ
ꯑꯥ
ꯑꯈꯣꯏ ꯑꯅꯤꯕꯨ ꯅꯣꯛꯄꯅꯦ
ꯄꯥꯛ ꯄꯤꯌꯣ
ꯑꯩ ꯄꯤꯒꯦ ꯍꯣꯏ
ꯀꯅꯥꯔ ꯀꯅꯥꯔ ꯅꯪꯒꯤ ꯅꯣꯡꯃꯥꯟꯕꯤꯗꯣ ꯑꯥ ꯑ ꯆꯥꯎꯕ ꯑꯆꯥꯎ
ꯑꯆꯧꯕ ꯅꯨꯄꯤꯗꯨꯅꯦ ꯑꯆꯥꯎꯕ ꯅꯨꯄꯤꯗꯣ ꯑꯥꯏ ꯃꯥꯅꯦ ꯈꯣꯏꯕꯨ ꯑꯩꯗꯣ ꯃꯥ ꯂꯩꯕ ꯃꯐꯝꯗ ꯂꯩꯇꯕꯒꯤ ꯍꯧꯖꯤꯛ
ꯃꯥꯗꯣꯕ ꯊꯕꯥꯛ ꯊꯕꯛ ꯐꯪꯕꯒꯤ ꯉꯁꯤ ꯌꯝ
ꯌꯥꯝ ꯐꯥꯎꯕ ꯃꯥꯜꯂꯦ ꯌꯥꯝ ꯐꯥꯎꯔꯦ ꯃꯥꯗꯣ ꯊꯕꯥꯛ ꯐꯪꯕꯒꯤ
ꯑꯈꯣꯏꯗꯤ ꯄꯩꯁꯥ ꯐꯪꯔꯔꯣꯏꯕ ꯃꯥꯗꯤ ꯐꯪꯒꯅꯦꯕ ꯑꯗꯨꯒꯤ ꯌꯥꯝ ꯐꯥꯎꯕꯅꯦ ꯑꯩ ꯑꯩ ꯇꯧꯒꯦ ꯂꯥꯛꯔꯗꯤ
ꯐꯥꯎꯔꯦꯅꯦ ꯌꯥꯝ ꯐꯥꯎꯔꯦ ꯑꯆꯧꯕ ꯅꯨꯄꯤꯗꯣ ꯑꯆꯥꯎꯕ ꯅꯨꯄꯤꯗꯣ ꯑꯆꯥꯎꯕ ꯅꯨꯄꯤꯗꯣ ꯌꯥꯝ ꯐꯥꯎꯔꯦ ꯃꯥꯗꯣ ꯖꯣꯕ ꯐꯪꯈ꯭ꯔꯕꯒꯤ ꯅꯨꯡꯉꯥꯏꯔꯕ ꯃꯥꯜꯂꯦ ꯍꯣꯏ
ꯄ ꯕꯦꯛꯒ꯭ꯔꯥꯎꯟꯗꯣ ꯑꯗꯨꯝ ꯇꯧꯕ ꯌꯥꯗꯦꯕ
ꯀꯔꯤꯒꯤꯅꯣ ꯑꯃ ꯃꯥꯁꯨ
ꯑꯈꯣꯏ ꯑꯅꯤꯒꯤ ꯈꯣꯡ ꯈꯛꯇꯅꯦꯕ ꯇꯥꯅꯕ